ꯑꯣ
ꯇꯕ꯭ꯔꯣ
ꯇꯥꯏ ꯇ ꯇꯥꯏ ꯇꯥꯕ ꯅꯗ
ꯀꯔꯤꯒꯤꯔꯥ ꯑꯩꯈꯣꯏꯒꯤꯁꯦ ꯑꯩꯅ ꯌꯦꯒꯦꯔꯥ
ꯄꯥꯁ ꯍꯖꯥꯗ ꯑꯁ ꯆꯥꯛ ꯆꯥꯕꯤꯔꯕ꯭ꯔꯣ ꯅꯪꯁꯦ
ꯀꯥꯎꯟꯗꯁ ꯑꯣꯏꯒꯤꯁꯦ ꯀꯩꯇꯥꯧꯔ ꯆꯠꯅ
ꯑ
ꯀꯩꯗꯧꯔꯤꯅꯣ ꯅꯣꯏꯗꯤ
ꯑꯩꯁꯦ ꯍꯦꯛ ꯆ ꯇ ꯑꯣꯏꯒꯂ ꯇꯨꯃ ꯂꯩ ꯑꯩ ꯑꯩꯣꯏ ꯉꯁꯁꯦ ꯋꯦꯗꯔꯁ ꯌꯥꯝ ꯅꯨꯡꯉꯥꯏꯕ ꯍꯥꯏꯇꯥꯔꯦ ꯑꯗꯨꯒꯤ ꯑꯥ ꯑꯥ ꯑꯗꯨꯗꯤ ꯆꯥꯛ ꯆꯥꯍꯜꯂꯦ ꯆꯥꯛ ꯏꯟꯁꯥꯡꯅ ꯍꯥꯎꯇꯕꯅꯦ ꯋꯥꯔꯦꯗ ꯑꯩꯈꯣꯏꯁꯦ
ꯀꯔꯤ ꯀꯔꯤ ꯃꯁꯤꯁꯤ ꯀꯔꯤ ꯀꯔꯤ ꯇꯧꯗꯣꯏꯅꯣ
ꯑꯣꯦ ꯀꯩꯁꯨꯠꯇꯁꯦ ꯑꯗꯨ ꯑꯗꯨꯝ ꯀꯩꯅꯣ ꯐꯃꯨꯡꯗ ꯇꯨꯝꯃ ꯂꯩꯔꯅꯤ ꯉꯁꯤꯁꯦ ꯑꯕꯛ ꯀꯩꯁꯨ ꯂꯩꯒꯅꯦ ꯁꯇꯔꯗꯦꯅꯤꯅ ꯋꯥꯗꯧꯔꯤꯍꯦ ꯉꯁꯤꯁꯨ ꯑꯃꯨꯛ ꯇꯨꯝꯕꯁꯨ ꯋꯥꯔꯅꯦ
ꯎ
ꯑꯃꯨꯛ ꯍꯧꯒꯠꯂꯒ ꯆꯠꯂꯒꯅ ꯍꯦꯟꯅ ꯋꯥꯁꯨ ꯋꯥꯕ ꯑꯃꯨꯛ ꯑꯗꯨꯃꯥꯏꯅ ꯑꯃ ꯇꯧꯔ ꯂꯩ ꯩꯁ ꯑꯗ ꯑꯗꯨꯝ ꯇꯝꯕꯗ ꯆꯤꯁꯦꯅ ꯅꯨꯡꯉꯥꯏꯗ ꯣꯜ ꯌꯦꯕ
ꯅꯣꯏꯗꯗꯤ ꯍꯧꯖꯤꯛ ꯁꯥꯕ꯭ꯔꯣ ꯑꯩꯈꯣꯏꯁꯨ ꯉꯁꯤ ꯈꯔ ꯁꯥꯏ ꯏꯁꯗ
ꯒꯨꯝꯕ ꯌꯦꯡꯕ꯭ꯔꯣ ꯀꯅꯥ ꯀꯅꯥ ꯁꯄꯣꯠ ꯑꯣꯏꯅ ꯅꯗ ꯅꯥꯡꯦ ꯑꯔꯖꯦꯟꯇꯅꯥꯒꯤꯦ ꯃꯦꯁꯇꯣ ꯑꯁ ꯋꯥꯕꯅꯤꯅꯦ ꯌꯦꯡꯉꯒ ꯑꯗꯨꯝ ꯋꯥ ꯋꯥꯔ ꯀꯞꯐꯥꯎ ꯀꯞꯅꯤꯡꯉꯛꯄꯅꯤꯅꯦ ꯑ
ꯍꯣꯏ
ꯄꯈꯥꯠ ꯆꯦ ꯄꯈꯠꯄꯗ ꯑꯗꯨꯒ ꯂꯥꯁꯇ ꯍꯔꯥꯎꯁꯨ ꯍꯔꯥꯎꯕꯒꯨꯝ ꯄꯥꯈꯠꯁꯨ ꯍꯦꯟꯅ ꯄꯥꯈꯠꯂꯛꯄ ꯃꯣꯏ ꯕꯣꯠ ꯆꯠꯂꯗꯤ ꯍꯔꯥꯎꯋꯦ ꯑꯗꯨ ꯑꯣꯏꯔꯁꯨ ꯊꯃꯣꯏ ꯃꯅꯨꯡꯗꯗꯤ ꯏ ꯆꯤꯛꯅ ꯄꯣꯊ ꯄꯣꯊꯥꯕ ꯍꯩꯇ꯭ꯔꯕ ꯑꯗꯣ ꯑꯗꯨꯝ ꯃꯣꯏꯅ ꯑꯣꯄꯣꯅꯦꯟ ꯈꯣꯏꯅ ꯑꯗꯨꯝ ꯆꯜꯂꯛꯄꯒꯤ ꯑꯨ ꯅꯦꯗ
ꯀ꯭ꯂ꯭ꯂꯥꯥꯁꯇꯤꯀꯝ ꯀꯗ ꯍꯥꯎꯅꯤ ꯍꯥꯏꯕ꯭ꯔꯣ ꯑꯩꯈꯣꯏꯁꯦ ꯉꯁꯤꯗꯤ ꯌꯦꯟ ꯆꯥꯏꯌꯦ
ꯍꯁ ꯌꯥꯝ ꯍꯥꯎꯕ ꯌꯥꯝ ꯍꯥꯎꯕ ꯏꯟꯁꯥꯡꯅꯤꯅꯦ
ꯌꯦꯟꯒ ꯌꯦꯟ ꯆꯥꯏ ꯅꯥꯎꯅ ꯄꯥ ꯀ
ꯍ
ꯍꯣꯏ ꯍꯥꯎꯕꯗꯤ ꯍꯥꯎꯋꯦꯀꯣ ꯂꯣꯀꯦꯜꯁꯨ ꯑꯣꯏꯕꯅꯤꯅ
ꯍꯥꯏꯗꯤ ꯑꯩꯈꯣꯏꯗꯤ ꯂꯣꯀꯦꯜꯒ ꯆꯥꯗꯕ ꯀꯨꯏꯔꯦ ꯂꯀꯦ ꯌꯥꯒꯁ
ꯅꯨꯗꯤ ꯆꯥꯛ ꯆꯔ
ꯍꯦꯅ ꯅꯣꯏ ꯎ ꯅꯣꯏ ꯚꯜ ꯌꯦꯡꯕ꯭ꯔꯣ ꯀꯅꯥ ꯁꯄꯣꯇ ꯑꯣꯏꯅꯣ
ꯍꯣꯏ ꯕꯣꯜ ꯌꯦꯡꯉꯦ ꯑꯌꯨꯛꯀꯤꯗꯣ ꯑꯌꯨꯛꯀꯤꯗꯤ ꯌꯦꯡꯉꯦ ꯅꯨꯡꯗꯥꯡ ꯋꯥꯥꯡꯉꯩꯗꯨꯗꯤ ꯌꯦꯡꯗ꯭ꯔꯤ ꯑꯌꯨꯛꯀꯤ ꯈꯛꯇ ꯌꯦꯡꯉꯦ
ꯑꯣ
ꯑꯩꯗꯤ ꯑꯔꯖꯦꯟꯇꯤꯅꯥꯅꯤ ꯑꯗꯨ ꯑꯁ
ꯃꯅꯔ
ꯉꯁꯤꯗꯤ ꯆꯣꯡꯔꯒ ꯂꯩꯥꯛꯑꯦꯀꯣ
ꯍ
ꯀꯃꯥꯏꯅ ꯇꯧꯅꯤ ꯍꯥꯏꯕ ꯋꯥꯐꯝ ꯐꯥꯔꯁ ꯍꯥꯐꯇꯗꯤ ꯋꯥ ꯗꯦ ꯑꯗꯨ ꯇꯨꯝꯅꯤꯡꯕꯗꯨꯒ ꯑꯗꯨ ꯍꯥꯏꯗꯤ ꯇꯨꯝꯂꯒ ꯌꯦꯡꯕꯅꯦꯕ ꯑꯗꯨ ꯁꯦꯀꯦꯟ ꯍꯥꯐ ꯆꯪꯕ ꯀꯥꯟꯗꯤ ꯑꯁ ꯃꯣꯏꯗꯣ ꯁꯅꯥꯕ ꯃꯑꯣꯡꯗꯣ ꯇꯣꯉꯥꯟꯈ꯭ꯔꯤꯕ ꯃꯣꯏꯒꯤ ꯀꯣꯆꯅ ꯋꯥ ꯑꯃ ꯍꯥꯏꯕ ꯃꯥꯜꯂꯦ ꯃꯣꯏꯁꯦ
ꯍꯥꯏ
ꯃꯍꯦꯛ ꯆꯥꯡꯕ ꯀꯥꯟꯗ ꯑꯃꯨꯛ ꯇꯣꯉꯥꯟꯃꯤꯅ ꯁꯝꯅꯔ
ꯍ ꯑꯥꯎ ꯇꯂꯦ ꯃꯖ ꯁꯥꯗ ꯑ ꯀ ꯂꯥꯛꯄꯗ ꯌꯦꯅꯦ ꯍꯣꯏ ꯄꯥꯈꯠ ꯂꯒꯦꯜ ꯂꯩ
ꯌꯦꯡꯕ ꯅꯨꯡꯉꯥꯏꯌꯦꯀꯣ ꯉꯁꯤꯒꯤꯗꯤ
ꯇꯨꯝꯕ ꯐꯥꯎ ꯑꯗꯨꯝ ꯄꯥꯈꯠꯂ ꯂꯩꯔꯦ
ꯌꯥꯝ ꯄꯀꯗꯂꯤꯅꯁ ꯍꯒꯗꯦꯁꯥꯏꯗ ꯍꯥꯏꯗꯤ ꯀꯥꯞꯅꯤꯡꯕ ꯐꯥꯎ ꯈꯤꯇꯪ ꯊꯣꯛꯄ ꯍꯥꯎꯋꯤ
ꯑ ꯁꯤꯗꯤ ꯑꯁ ꯅꯣꯏ ꯐꯥꯎ ꯁꯨꯃꯥꯏꯅ ꯇꯥꯔ ꯑꯩꯈꯣꯏꯒꯤ
ꯍꯣꯏ ꯐꯥꯎ ꯉꯁꯤꯗꯤ ꯀꯞ ꯐꯥꯎ ꯀꯞꯅꯤꯡꯉꯕꯅꯤ
ꯐꯨꯠꯕꯣꯜ ꯍꯥꯏꯔꯗꯤ ꯅꯨꯄꯥꯁꯤꯡꯁꯦ ꯑꯗꯨꯒ ꯗꯦꯞ ꯑꯣꯐ ꯕꯥꯔꯗꯦꯒꯤ ꯃꯣꯏ ꯃꯣꯏꯗ ꯅꯨꯡꯁꯤꯕꯨꯗꯤ ꯅꯨꯡꯁꯤꯌꯦ ꯑꯗ ꯑꯍꯥꯟꯕꯁꯨꯅꯦꯅ ꯑꯗꯨ ꯑꯣꯏꯔꯁꯨ ꯃꯣꯏꯗꯤ ꯃꯊꯥꯡꯁꯨ ꯌꯥꯏꯑꯗꯅ ꯑꯗꯨꯒ ꯁꯤꯕꯨꯗꯤ ꯁꯤꯅ ꯑꯔꯣꯏꯕ ꯑꯣꯏꯗꯣꯏꯅꯤꯗꯅ ꯑꯗꯨꯒꯤ ꯍꯦꯟꯅ ꯅꯨꯡꯁꯤꯕꯗꯣ ꯑꯗꯨꯒ ꯒꯣꯜꯒꯤ ꯄꯥꯔ ꯖꯦ ꯑꯦꯁ ꯁꯤ ꯁꯤꯃ ꯆꯍꯤꯁꯨ ꯌꯥꯝꯕꯅꯤꯅ ꯈꯤꯇꯪ ꯆꯍꯤꯗꯣ ꯊꯥꯡꯗꯤ ꯈꯔ ꯐꯥꯒꯗꯕ ꯅꯠꯇ꯭ꯔꯗꯤ ꯃꯥꯕꯨ ꯇꯨ ꯀ꯭ꯂꯥꯕ ꯃꯤ ꯌꯥꯝꯅ ꯂꯧꯅꯤꯡꯉꯤꯅꯤ
ꯑꯣ ꯃꯥꯟꯇꯍꯤ ꯅꯤꯐꯁ ꯁꯌꯥ ꯎꯝ
ꯃꯥꯁꯦ ꯌꯥꯝ ꯍꯥꯏꯒꯦꯕ
ꯑꯣ ꯍ ꯑꯁ
ꯑꯁ ꯉꯁꯤꯗꯤ ꯗꯤꯐꯦꯟꯁ ꯈꯔ ꯀꯥꯟꯕꯒꯤꯅꯤ ꯎꯝ
ꯑꯗꯨ ꯑꯗꯨ ꯃꯣꯏ ꯑꯔꯖꯦꯟ
ꯅꯠꯇꯗꯤꯀꯣ ꯑꯁ
ꯑꯥꯔꯖꯦꯟꯇꯤꯅꯥꯁꯦ ꯃꯣꯏ ꯄꯥꯡꯒꯟꯁꯨ ꯂꯩꯇ꯭ꯔꯕ ꯑꯗꯨꯒꯤ
ꯅꯣꯏꯗꯤ ꯐꯣꯟꯗ ꯌꯦꯡꯕ꯭ꯔꯥ ꯅꯠꯇ꯭ꯔꯣ ꯇꯤꯚꯤꯒꯨꯝꯕ ꯑꯥꯏꯄꯦꯠꯀꯨꯝꯕ ꯂꯦꯞꯀꯨꯝꯕꯗ ꯌꯦꯡꯕ꯭ꯔꯣ
ꯎꯝ
ꯍꯣꯏꯣꯏ ꯆꯨꯝꯃꯦ
ꯃꯣꯏꯗꯣ ꯀꯨꯏꯒ ꯁꯥꯟꯅꯔꯒ ꯁꯥꯟꯅꯔꯒ ꯟꯅ ꯋꯥ ꯑꯉꯃꯔꯉꯦ
ꯃꯇꯝ ꯃꯨꯕ ꯌꯥꯎꯅꯤꯡꯉꯗꯣ ꯑꯁ ꯉꯥꯏꯕꯗꯣ ꯋꯥꯔꯦ ꯉꯁꯤꯗꯤ
ꯑꯗꯨꯝ ꯂꯣꯏꯗ꯭ꯔꯤ ꯐꯣ ꯃꯣꯏꯗꯤ ꯄꯥꯡꯒꯟ ꯑꯗꯨꯝ ꯀꯜ ꯂꯩꯕ
ꯑꯣꯏꯗꯣꯏꯅꯦ
ꯑꯁ ꯎꯝ ꯑ
ꯑꯗꯨꯒ ꯅꯪꯗꯤ ꯀꯅꯥꯕꯨ ꯁꯄꯣ ꯇꯥꯒꯣ
ꯑꯩ ꯑꯩꯁꯨ ꯇꯝ ꯑꯔꯖꯦꯟꯇꯤꯅꯥꯅꯦ ꯕ꯭ꯔꯥꯖꯤꯜꯅꯦ ꯏꯁꯄꯦꯟ ꯍꯣꯏ ꯇꯧꯧꯕꯦꯗ ꯍꯣꯏ ꯆ
ꯍ ꯅꯨꯡꯁꯤꯗꯤ ꯅꯨꯅꯨꯡꯁꯤ
ꯑꯣ ꯅꯦꯃꯔꯒꯣꯏ ꯎꯝ ꯑꯣꯏ ꯆꯠ ꯑꯗꯨꯝ ꯃꯤꯅ ꯂꯣꯛ ꯑꯥꯎꯗ ꯑꯗꯨꯝ ꯀꯥꯎꯊꯣꯛꯄꯤꯕ ꯍꯥꯏꯇꯥꯔꯦꯣꯛ ꯑꯥꯎꯠꯅꯤꯅ ꯃꯣꯏꯗꯤ ꯑꯁꯦꯕ ꯅꯣꯛ ꯑꯥꯎꯠ ꯂꯧꯔꯦ ꯅꯣꯛ ꯑꯥꯎꯠꯅꯦ ꯈꯟꯈ꯭ꯔ ꯃꯥꯜꯂꯦ ꯅꯣꯛ ꯑꯥꯎꯠ ꯑꯣ ꯃ ꯄ꯭ꯔꯣꯗꯝ ꯍꯥꯏ
ꯑꯗꯨꯒ ꯉꯁꯤ ꯏꯅꯥꯎꯅꯨꯄꯥꯅ ꯍꯥꯏꯔꯛꯑꯦ ꯗꯦꯕ ꯑꯣꯐ ꯕꯔꯗꯦ ꯂꯥꯁꯇ ꯒꯣꯜ ꯆꯟꯕ ꯅꯨꯄꯥꯗꯣ ꯃꯥ ꯅꯨꯄꯤꯗ ꯂꯅꯥꯔꯒ ꯂꯥꯛꯇꯨ ꯑꯗꯨ ꯑꯗꯨꯗꯒꯤ ꯃꯥ ꯈꯜꯂꯦ ꯍꯥꯏꯌꯦꯦ ꯃꯣꯏ ꯉꯝꯃꯔꯣꯏ ꯄꯦꯅꯥꯜꯇꯤ ꯌꯥꯎꯔꯁꯨ ꯃꯣꯏ ꯉꯃꯦ ꯃꯔꯨꯅ ꯃꯥ ꯁꯥꯎꯔꯒ ꯂꯥꯛ ꯃꯥꯗꯤ ꯑꯗꯨ ꯁꯞꯄꯣꯔꯠ ꯇꯥꯎꯕ ꯃꯥꯗꯤ ꯕ꯭ꯔꯥꯖꯤꯜ ꯑꯁ ꯕ꯭ꯔꯥꯖꯤꯜꯒꯤ ꯗꯗꯥꯏ ꯍꯔ ꯐ꯭ꯔꯦꯟꯁ ꯃꯥꯁ
ꯌꯥ
ꯀꯔꯤꯒꯤꯔꯥ ꯈꯪꯗꯦ ꯑꯗꯨꯝ ꯅꯣꯛꯅꯤꯡꯕ ꯑꯩꯅ
ꯏꯁꯀꯤꯦꯄꯣ ꯄꯔꯦ ꯍꯣꯏ ꯑꯁ ꯅꯏ ꯂꯩꯅꯦ
ꯅꯍꯥꯟ ꯑꯩꯒꯤ ꯏꯅꯥꯎꯅꯨꯄꯥꯒꯤꯀꯣ ꯐꯨꯔꯤꯠ ꯂꯩꯔꯨꯕ ꯆꯠꯂꯦ ꯕ꯭ꯔꯥꯖꯤꯜꯒꯤ ꯖꯔꯁꯤꯗꯣ ꯑꯗꯨꯒ ꯃꯥ ꯅꯦ ꯃꯥꯔꯒꯤ ꯄꯥꯝꯕ ꯑꯗꯨ ꯊꯤꯕ ꯆꯠꯂꯀꯥꯟꯗꯗꯤ ꯚꯕꯤꯅꯦꯒꯤ ꯈꯛꯇ ꯌꯥꯎꯕꯀꯣ ꯑꯗꯨ ꯅꯃꯔꯒꯤ ꯗꯗꯤ ꯍꯣꯏ ꯑꯃ ꯑꯅꯤꯒꯨꯝꯕꯗꯤ ꯐꯪꯕꯨꯗꯤ ꯐꯪꯉꯦ ꯑꯃꯅ ꯃꯆꯨ ꯀꯣꯛꯄꯗꯣ ꯐꯖꯥꯗ ꯐꯠꯇꯕꯗꯣ ꯑꯗꯨꯒ ꯇꯧꯋꯦ ꯑꯗꯨꯒ ꯑꯃꯅ ꯀ꯭ꯋꯥꯂꯤꯇꯤ ꯌꯥꯝ ꯐꯠꯇꯕꯗꯣ ꯑꯗꯨꯒꯤ ꯃꯥ ꯄꯥꯝꯗꯦ ꯂꯤꯠꯄ ꯅꯨꯡꯉꯥꯏꯔꯔꯣꯏꯅ ꯑꯗꯨ ꯂꯧꯅꯤꯡꯗ ꯍꯥꯏꯌꯦꯦ ꯑꯗꯨ ꯑꯗꯨꯒ ꯑꯃꯨꯛ ꯄ꯭ꯔꯤꯃꯤꯌꯝ ꯀ꯭ꯋꯥꯂꯤꯇꯤ ꯐꯪꯉꯦ ꯂꯤꯅꯤꯃꯔꯒꯤ ꯑꯗꯨ ꯀ ꯑꯗꯨ ꯂꯥꯎꯁꯤꯔꯥ ꯍꯥꯏꯔꯀꯥꯟꯗ ꯃꯥ ꯇ꯭ꯔꯥꯏ ꯍꯥꯟꯅ ꯇꯥꯎꯁꯦꯡꯅ ꯇꯥꯎꯔꯀꯥꯟꯗ ꯑꯁ ꯀꯣꯂꯥꯔ ꯄꯥꯝꯗꯦꯅ ꯐꯖꯁꯨ ꯐꯖꯗꯦ ꯑꯗꯨꯒꯤ ꯀꯣꯂꯥꯔꯗꯣ ꯑꯩꯅꯁꯨ ꯑꯁ ꯐꯖꯥꯗꯦꯅ ꯃꯥꯒꯤ ꯃꯃꯥꯟꯅꯕ ꯃꯥꯁꯨ ꯆꯠꯂꯦꯕ ꯑꯗꯨꯗ ꯐꯖꯗꯦꯅ ꯑꯗꯨ ꯂꯥꯎꯗ꯭ꯔꯦ ꯑꯗꯣ ꯀꯈꯣꯏ ꯊꯤ ꯊꯤꯔꯦ ꯑꯩꯈꯣꯏꯗꯣ ꯑꯗꯨ ꯆꯤꯔꯒ ꯑꯃ ꯑꯃꯗꯤ ꯐꯪꯉꯦ ꯐꯪꯉꯒ ꯅꯝꯕꯔꯤꯡ ꯌꯥꯎꯗꯦ ꯑꯗꯨꯒ ꯃꯔꯤꯡ ꯌꯥꯎꯗꯕꯗꯣ ꯅꯥꯍꯥꯎꯔꯣꯅ ꯑꯩꯗꯤ ꯅꯝꯕꯔꯤꯡ ꯌꯥꯎꯗꯕꯅ ꯐꯥꯔꯦꯅ ꯑꯗꯨ ꯑꯣꯏꯅ ꯂꯥꯎꯈ꯭ꯔꯦ
ꯑꯥ ꯍꯣꯏ ꯑꯗꯨ ꯑꯗꯨ ꯃꯣꯏ ꯀꯩ ꯍꯥꯏꯦ ꯍꯣꯏ ꯑꯗꯨꯃꯥꯏꯅ ꯂꯣꯏ ꯇꯧꯅꯕꯅꯤꯗ ꯀꯩ ꯍꯥꯏꯁꯦ ꯎꯝ ꯏꯟꯁꯇꯥꯒ꯭ꯔꯥꯝ ꯒꯤ ꯀꯩꯅ ꯗꯣꯁꯇ ꯀꯣꯏ ꯂꯩꯕ ꯈꯣꯁ ꯑꯗꯨꯃꯥꯏꯅ ꯂꯣꯏ ꯇꯧꯅꯔꯔꯕꯅꯤꯅ ꯍꯟꯗꯛ ꯀꯥꯟꯗꯤ ꯑ ꯌꯥꯝ ꯐꯖꯕꯒꯨꯝ ꯇꯧꯔꯒ ꯑꯃꯨꯛ ꯐꯖꯅ ꯐꯪꯉꯀꯥꯟꯗ ꯅꯠꯇ꯭ꯔꯒ ꯑꯗꯨꯝ ꯃꯨꯟꯅꯩꯌꯦ ꯌꯦꯉꯗꯤ ꯐꯤꯒꯨꯝꯕꯗ ꯁꯣꯏꯔ ꯂꯩꯕ ꯅꯠꯇ꯭ꯔꯒ ꯀꯆꯥ ꯃꯣꯏꯒꯤ ꯄꯨꯔꯛꯄ ꯀꯥꯟꯗ ꯌꯥꯝ ꯇꯣꯉꯥꯜꯂꯝꯕꯒꯨꯝꯕ ꯏꯁꯇꯣꯔꯗ ꯐꯥꯎ ꯑꯗꯨꯃꯥꯏꯅ ꯇꯧꯕꯅꯦ ꯑꯣꯟꯂꯥꯏꯟꯗ ꯈꯛꯇ ꯅꯠꯇ꯭ꯔꯦ ꯑꯗꯨꯀꯥꯟ ꯃꯥꯏꯅ ꯅꯣꯏ ꯇꯧꯅꯔꯃꯤꯅꯦꯗ ꯍꯗ ꯑꯗꯨꯒ ꯍꯦ ꯁ ꯗ꯭ꯔꯦꯁ ꯀꯁꯦ ꯀꯩꯅꯣ ꯏꯟꯁꯇꯥꯒ꯭ꯔꯥꯝ ꯏꯁꯇꯣꯔ ꯈꯣꯏꯗꯗꯤ ꯑꯗꯨꯝ ꯌꯦꯡꯉꯁꯨ ꯐꯖꯕꯈꯣꯏꯁꯨ ꯑꯗꯨꯝ ꯐꯪꯕꯅꯦ ꯑꯗꯨꯝ ꯑꯦꯁ ꯑꯦꯎ ꯀꯗ ꯌꯧꯔꯛꯑꯀꯥꯟꯗꯅ ꯑꯗꯨꯝ ꯋꯥꯠꯄꯒꯨꯝ ꯀꯦ ꯍꯥꯏꯦ ꯑꯩꯈꯣꯏꯅ ꯅꯤꯡꯕꯗꯣ ꯊꯈꯣꯏꯅ ꯄꯥꯝꯕꯗꯣ ꯌꯧꯗꯕꯗꯣ ꯑꯗꯨꯃꯥꯏꯅ ꯑꯗꯨꯝ ꯇꯧꯕ
ꯍꯣꯏ
ꯑ ꯑꯗꯦ ꯑꯗꯨ ꯍꯥꯏꯔꯒ ꯏꯁꯄꯦꯟꯈꯣꯏꯁꯨ ꯁꯄꯦꯟ ꯄꯣꯔꯇꯨꯒꯜ ꯍꯟꯗ꯭ꯔ ꯁꯗꯤ ꯁꯄꯦꯟꯁꯦ ꯃꯣꯏ ꯐ ꯇꯧꯗ꯭ꯔꯗꯤ ꯃꯣꯏꯁꯨ ꯕꯦꯔꯥ ꯀꯥꯗꯧꯔꯤ ꯐꯣꯇꯣꯒ꯭ꯔꯥꯐꯁꯨ ꯃꯣꯏꯗꯤ ꯐꯣꯇꯣꯒ꯭ꯔꯥꯐꯦ ꯃꯤꯗꯤ ꯐꯕꯅꯦꯦꯁ ꯃꯤ ꯐꯩꯕ ꯑꯗꯨꯗꯤ ꯁꯄꯦꯟ ꯀꯣꯏ ꯈꯥꯏꯗꯤ ꯌꯥꯅꯤ ꯐꯣꯇꯕꯜ ꯀꯣꯏꯁꯨ ꯈꯦꯗꯤ ꯌꯥꯅꯤ ꯃꯤꯠꯀ ꯃꯠꯁꯤꯗꯔ ꯦꯛꯣꯣꯏꯗꯣ ꯌꯥꯕꯅ